ꯂꯣ ꯍꯜꯂꯣ
ꯇꯥꯕ꯭ꯔꯥ
ꯇꯥꯏꯌꯦ ꯇꯥꯏ
ꯀꯩꯗꯧꯔꯤꯅꯣ
ꯎꯝ ꯀꯩꯗꯧꯔꯤꯅꯣ
ꯁꯨꯝ ꯍꯤꯞꯔꯒ ꯂꯩꯌꯦ
ꯅꯈꯣꯟꯗꯣ ꯀꯟꯗꯕ꯭ꯔꯥ ꯈꯪꯗꯦꯅꯦ ꯇꯥꯕ ꯋꯥꯠꯂꯦꯅꯦ ꯎꯝ ꯑ ꯃꯈꯣꯟꯗꯣ ꯈꯔ ꯁꯦꯡꯗꯦ ꯍꯥꯏꯕꯅꯦꯗ
ꯎꯝ
ꯕꯣꯂꯨꯝꯗꯣ ꯃꯁꯥꯅ ꯂꯣꯁꯨ ꯈꯔ ꯑꯣꯏꯕ ꯎꯝ ꯅꯨꯡꯊꯤꯜ ꯆꯔꯥ ꯆꯥꯔꯒ ꯑꯩꯁꯨ ꯇꯥꯔꯤꯕꯅꯦ
ꯎꯝ ꯀꯣꯂꯦꯖ ꯆꯠ
ꯍꯥ ꯍꯜꯂꯣ ꯇꯥꯕ꯭ꯔꯣ
ꯀꯣꯂꯦꯖ ꯆꯠꯄ꯭ꯔꯥ ꯀꯣꯂꯦꯖ ꯄ꯭ꯔꯥ ꯍꯜꯂꯣ